ꯑꯥ ꯍꯜꯂꯣ ꯑꯥꯇꯥꯏ
ꯅꯪ ꯒꯦꯡꯃꯩꯔ꯫
ꯍꯣꯏ꯫ ꯑꯦ ꯑꯩꯒꯦꯡꯃꯩꯅꯦ ꯏ꯫
ꯅꯪ ꯑꯄꯥꯟꯃꯩ꯫ ꯑꯦ ꯄꯥꯟꯃꯦꯔꯥ꯫
ꯋꯔꯤ ꯗꯣ꯫ ꯍꯣꯏ꯫
ꯍ ꯍꯂꯥꯛꯕ ꯀꯨꯏꯔꯕ ꯕ꯭ꯔꯣ
ꯍꯣꯏ
ꯅꯪ ꯃꯩꯇꯩꯂꯣꯟ ꯐꯖꯟꯅ ꯉꯥꯡꯉꯤ ꯍꯥꯏꯅꯦ
ꯈꯪꯗꯦ ꯏ ꯍꯥꯏ ꯇ ꯍꯥꯏ
ꯍꯧꯖꯤꯛꯇꯤ ꯀꯔꯤ ꯇꯧꯕꯔꯣ
ꯀꯔꯤꯁꯨ ꯇꯧꯗꯦ ꯅꯪꯗꯤ
ꯑꯩꯁꯨ ꯐꯝꯔꯒ ꯂꯩ
ꯏ
ꯀꯔꯤꯒꯤ ꯑꯦ ꯍꯥꯏꯕ꯭ꯔꯥ ꯀꯣꯟꯐꯤꯗꯦꯟꯁ ꯂꯥꯏꯗꯤꯒꯣ ꯑꯗꯨ ꯃꯥꯥꯏ ꯇꯧꯔꯤꯅꯦ
ꯀꯟꯐꯤꯗꯦꯟ ꯂꯩꯇꯦ
ꯍꯥ
ꯌꯨꯝꯗ ꯀꯅꯥ ꯀꯅꯥ ꯂꯩꯒꯦ
ꯑꯩ ꯏꯅꯥꯎꯄꯒ
ꯍꯥꯥ
ꯑꯩ ꯏꯅꯥꯎ ꯅꯨꯄꯥꯥꯒ ꯂꯩꯌꯦ
ꯑꯣ ꯑꯣ
ꯌꯥ
ꯖꯟꯁꯤꯗꯥꯏ
ꯍ ꯇꯥꯎꯗꯦ ꯃꯥ ꯑꯗꯨ ꯃꯤꯅ ꯉꯥꯡꯕ ꯍꯥꯏꯗꯤ
ꯑꯁ ꯈꯪꯗꯦ ꯁꯣꯇꯗꯨ ꯆꯃꯤꯅꯕꯅꯤꯅ
ꯔꯣꯡꯃꯥꯏꯁꯨ ꯉꯥꯡꯕꯁꯨ ꯌꯥꯏꯀꯣ ꯍꯥꯏꯗꯤ ꯃꯔꯥꯛ ꯃꯔꯥꯛꯇ ꯍ ꯒꯤ ꯑꯣꯏꯔꯝꯒꯅꯤ
ꯃꯝꯄꯗꯦ ꯑ ꯀꯃꯥꯟ ꯇꯣ ꯄꯤꯗ ꯀꯥꯏꯃ ꯑꯦ ꯀꯣꯔꯇꯤꯁꯣꯜ ꯍꯨꯅꯦ
ꯅꯪ ꯀꯅꯥꯕꯨ ꯍꯦꯟꯅ ꯄꯥꯝ ꯀꯅꯥꯕꯨꯣ ꯍꯦꯟꯅ ꯄꯥꯝꯕ꯭ꯔꯥ
ꯑ ꯀ ꯍꯣ ꯖꯨꯍꯥꯟ ꯁ ꯇꯣ ꯌꯥ ꯍꯣꯏ ꯃꯥ ꯑ ꯖꯦꯝꯁ ꯎꯄꯥꯝꯃꯦ ꯦꯝꯁ ꯎꯝ
ꯑꯩꯗꯤ ꯆꯦꯁꯨ ꯄꯥꯝꯕꯅꯦꯕ
ꯑꯥ
ꯍꯧꯖꯤꯦꯛꯁꯨꯣ ꯄꯥꯝꯗꯤ ꯄꯥꯝ
ꯁꯦꯟ ꯂꯣꯔꯦꯟꯁ ꯏꯁꯇ꯭ꯔꯤꯛ ꯐꯦꯁꯟ ꯃꯤꯗꯣ ꯌꯥꯝ ꯐꯖꯥꯏꯌꯦ ꯍꯣꯏ ꯑ ꯋꯥ ꯏꯁꯖ ꯑ ꯀꯁꯥꯝ ꯅꯦꯅꯦ ꯑꯇ ꯑꯆꯧ ꯑꯆꯥꯥꯡ
ꯍꯥꯥ
ꯅꯤ ꯇ ꯁꯣꯁ
ꯏꯒ
ꯅꯣꯏꯣꯏꯅꯤꯃꯤꯇꯥ
ꯅꯣꯛꯅꯤꯡꯕ
ꯑꯣ ꯅꯅꯤꯡꯉꯦ ꯖꯦꯝꯁ ꯑ ꯅꯅ
ꯑ ꯃꯠꯇꯤꯗꯨꯒꯣ ꯑ ꯊꯣꯏꯅꯤ ꯀꯣꯕ
ꯑ
ꯎ ꯍ
ꯇ ꯃꯣꯏ ꯑꯦꯦ ꯀꯜ ꯂ ꯦ ꯁꯦ ꯀꯠ
ꯎ
ꯎꯝ ꯅꯪ ꯄꯣ ꯌꯦꯡꯕ꯭ꯔꯥ ꯎ
ꯁꯤꯅꯦ
ꯑꯣ
ꯑꯥ ꯊ
ꯕ꯭ꯔꯖꯤꯜ ꯭ꯔꯖꯤꯜ ꯑ ꯕ꯭ꯔꯥꯖꯤꯜ ꯁꯀꯣꯠꯂꯦꯟ ꯎꯃꯉꯥ ꯃꯣꯔꯣꯀꯣ ꯑꯦꯅꯥ ꯍꯥꯏꯗ ꯠꯇꯗꯤꯦ ꯑꯇꯣ
ꯌꯦꯒꯦꯏꯉꯗ
ꯑꯣ
ꯌꯦꯡ ꯌꯦꯉꯗꯥꯥꯏ
ꯀꯩꯅꯣ ꯅꯠꯊꯦ
ꯍꯝ ꯑꯦꯁ ꯇꯧꯒꯦ ꯇꯥꯎꯕꯅꯤꯗ
ꯑꯪ ꯅꯪꯒꯤ ꯅꯥꯎꯅꯨꯄꯥ ꯑ ꯌꯦꯡꯕ꯭ꯔꯥ ꯎꯝ ꯃꯣꯔꯅꯤꯡ ꯗ ꯐꯨꯠꯕꯣꯜ
ꯈꯪꯗꯦ ꯃꯣꯔꯅꯤꯡꯒꯤꯗꯤ ꯑꯗꯣ ꯕ꯭ꯔꯥꯖꯤꯜꯒꯤꯗꯣ ꯉꯔꯥꯡ ꯌꯦꯡꯉꯤ ꯍꯥꯏꯌꯦ ꯐꯖꯠꯇꯦ ꯍꯥꯏꯌꯦ
ꯐꯖꯌꯦ ꯏꯁꯀꯣꯠꯂꯦꯟ ꯏꯁꯀꯣꯠꯂꯦꯟ ꯑ ꯀꯃꯥꯏꯅ ꯇꯧꯍꯦꯌꯦ
ꯃꯥꯒꯤ ꯑꯣꯄꯣꯅꯦꯟꯗꯣ ꯌꯥꯝ ꯄꯥꯡꯉꯤ ꯍꯥꯏꯕ ꯑꯗꯨꯒꯤ
ꯍꯣꯏ ꯍꯣꯏ ꯄꯥꯡꯁꯨ ꯄꯥꯡꯉꯦ ꯑꯥ ꯍꯣꯏ
ꯌꯦꯡꯕ ꯅꯨꯡꯉꯥꯏꯇꯦ ꯍꯥꯏꯌꯦ
ꯖꯨꯅꯤꯌꯔꯗꯣ ꯑ ꯂꯍꯥꯛꯏ
ꯈꯪꯗꯦ ꯑꯩꯗꯤ
ꯅꯪ ꯈꯪꯗꯦ ꯕꯤꯅꯤꯆꯨꯅꯌꯔ
ꯎꯝ
ꯅꯦꯒꯔꯣ
ꯑꯩꯗꯤ ꯎꯝ ꯕ꯭ꯔꯥꯖꯤꯜꯒꯤꯗꯨ ꯈꯪꯗꯦ ꯃꯣꯏ ꯂꯩ ꯃꯁꯤꯡꯗꯣ
ꯑꯥ ꯀꯔꯤꯒꯤ ꯑ ꯀꯔꯤꯒꯤ ꯇꯤꯝ ꯁꯞ ꯄꯔꯣ ꯇꯧꯑꯦ ꯅꯪ
ꯌꯥꯝ ꯁꯄꯣꯔꯠ ꯇꯧꯑꯦꯇ
ꯀꯅꯥ ꯀꯅꯥꯒꯤ ꯇꯤꯝ
ꯑꯔꯖꯦꯟꯇꯤꯅꯥ ꯏꯁꯄꯦꯟ ꯅꯣꯔꯋꯦ ꯖꯄꯥꯟ ꯀꯣꯔꯤꯌꯥ ꯑꯣꯐꯀꯣꯁ ꯀꯣꯔꯤꯌꯥ
ꯀꯣꯔꯤꯌꯥ ꯖꯨꯅꯦ
ꯗꯨ ꯅꯦ ꯀꯣꯔꯤꯌꯥ ꯌꯥꯎꯗ꯭ꯔꯗꯤ
ꯁ꯭ꯋꯤꯗꯦꯟ
ꯁ꯭ꯋꯤꯗꯦꯟ ꯊꯥꯡ
ꯅꯪꯅ ꯄꯨꯗꯛ ꯅꯦꯄ꯭ꯔꯥ
ꯐꯖꯕ꯭ꯔꯥ ꯇ꯭ꯂꯦ
ꯈꯪꯗꯦ ꯄ꯭ꯂꯦꯌꯔꯗꯣ ꯎꯝ ꯑꯪ ꯋꯥꯏ ꯃꯗ ꯍꯥꯏꯅꯁꯦ
ꯍꯥꯏꯗꯤ ꯁꯥꯛꯇꯣ ꯌꯦꯡꯗꯦ
ꯍꯣꯏ
ꯌꯦꯡꯕꯅꯤ
ꯑꯩ ꯑꯩ ꯑꯩ ꯑꯩ ꯑ ꯎꯝ ꯀꯔꯤ ꯍꯦꯟꯁꯥꯡ ꯆꯥꯕ꯭ꯔꯧ
ꯊꯔꯤ
ꯑ ꯍꯧꯒꯅꯤ
ꯍꯝ
ꯍꯥꯎꯒꯅꯤ ꯑꯩꯁꯨ ꯆꯆꯅꯤꯡꯉꯦ ꯑꯩ ꯑꯩꯒꯤ ꯢꯅꯥꯎꯅꯨꯄ ꯂꯥꯛꯄ ꯀꯥꯟꯗ ꯑꯩꯥ ꯆꯔꯅꯤ ꯆꯥꯒꯅꯤ ꯃꯥ ꯐꯣꯡꯉ ꯃꯅꯦ ꯍ ꯍꯣꯏ
ꯌꯥꯁꯨ ꯅꯣꯏꯒꯤ ꯂꯩꯀꯥꯏꯗꯒꯤ ꯂꯥꯛꯑꯦ
ꯌꯥꯝ ꯇꯥꯡꯉꯦꯕ ꯑꯗꯨ ꯂꯧꯅꯤꯡꯗꯦ
ꯑꯦꯇ ꯀ ꯗ꯭ꯔꯦꯠ ꯄꯤꯕ
ꯑ ꯌꯥꯝ ꯇꯥꯡꯉꯦ
ꯍꯟꯗ꯭ꯔꯦꯠꯀꯤ ꯏꯠ ꯄꯤꯕ ꯍꯥꯏꯕ
ꯃꯅꯦ ꯑ ꯃꯅꯣ ꯍꯥꯏ
ꯃꯠꯇꯦ
ꯑ ꯅꯪꯒꯤ ꯌꯨꯝꯗ ꯑ ꯐꯩꯕꯨꯨ
ꯁꯤꯗ ꯁꯥꯗꯦ
ꯄꯇ ꯑꯗꯣ ꯀꯗꯣ ꯎꯗ ꯅ ꯔꯦꯟꯗ ꯋꯥꯃꯅ ꯏꯇ
ꯁꯣꯠ ꯎꯗ꯭ꯔꯔꯤ ꯏꯗ ꯃꯥ ꯑꯗꯨ
ꯑꯣ
ꯈ꯭ꯋꯥꯟꯁꯨ ꯂꯩꯕꯅꯤꯅ
ꯑ ꯃꯥꯁꯨ ꯝꯃꯤ ꯇꯥꯛ ꯅꯨꯡꯉꯥꯏ ꯅꯨꯡꯉꯥꯏꯕꯅꯦ
ꯑꯣꯏ
ꯅꯪꯒꯤ ꯃꯔꯨꯞ ꯅꯨꯡꯉꯥꯏꯒꯅꯤꯅꯅꯤ
ꯅꯄꯒꯤ
ꯎꯝ
ꯂꯥꯛꯑꯣ ꯍꯥꯏꯩꯕꯅꯦ ꯑꯗꯣ ꯨ ꯂꯥꯏꯕꯒꯤꯀꯣ ꯈꯔ ꯐꯔꯛ ꯇꯥꯕ ꯃꯥꯗꯦ
ꯑ ꯃꯥꯒꯤ ꯔꯨꯝꯗ ꯎꯝꯅꯥ ꯃꯤꯟꯗꯣꯁꯨꯂꯥꯏꯇꯛ ꯑꯣ ꯕꯤꯟ ꯋꯥꯁ ꯂꯥꯏꯇ ꯀꯣ
ꯃꯤꯗꯣ ꯑꯅꯤ ꯂꯑꯌꯦ ꯑꯗꯣ ꯑꯩꯒꯤ ꯀ ꯑꯗꯨ ꯁꯦꯟꯇꯔꯗ ꯑꯣꯏꯕꯒꯤꯀꯣ ꯈꯔ ꯃꯥꯝꯃꯤ ꯑꯗꯣ ꯑꯩꯅ ꯋꯤꯟꯗꯣꯒꯨꯝꯕ ꯋꯤꯟꯗꯣ ꯑꯍꯨꯝꯅꯦ ꯋꯤꯟꯗꯣ ꯑꯍꯨꯝꯗꯣ ꯂꯣꯏ ꯍꯥꯡꯗꯣꯛꯑꯗꯤ ꯍꯥꯡꯗꯣꯛꯑꯗꯤ ꯑꯗꯨꯝ ꯉꯥꯟ ꯒꯅꯤ
ꯀꯨ ꯇ ꯎꯝ ꯀꯔꯦꯏ ꯃꯈ ꯅ
ꯃꯩ ꯇꯦ
꯭ꯔꯣ
ꯏꯇ ꯃꯣꯏ ꯅꯍꯥꯟꯅꯤ ꯂꯥꯛꯕꯅꯦꯕ ꯗꯣ ꯃꯣꯏ ꯍꯥꯟꯅ ꯂꯥꯛꯕ ꯐꯦꯃꯤꯂꯤꯗꯣ ꯃꯣꯏꯒꯤꯦ ꯆꯤꯡꯗꯣ ꯂꯥꯛꯑꯕꯒꯤ ꯃꯣꯏꯗꯣ ꯂꯣꯏ ꯔꯤꯖꯥꯔꯚ ꯇꯧꯈ꯭ꯔꯦ
ꯑ
ꯞ ꯆꯥꯎꯈ꯭ꯔꯦ
ꯑꯣ ꯅꯪ ꯀꯦꯠ ꯁꯥꯏ ꯀꯦꯠ ꯁꯥꯏ ꯀꯜ ꯄꯦꯟ ꯅꯪ ꯄꯥꯝꯕ꯭ꯔꯥ
ꯌꯦꯗꯤ ꯑ ꯑ ꯒ꯭ꯔꯨꯛꯇꯇꯣ
ꯀꯔꯤꯒꯤ ꯃꯔꯔꯝ
ꯈꯪꯗꯦ ꯑꯗꯨꯝ ꯄꯥꯝꯗꯦ
ꯎ ꯑꯩꯁꯨ ꯌꯨꯅꯤꯛ ꯇꯧꯕ ꯇꯤꯝꯅꯦꯅ ꯑꯩ ꯄꯥꯝꯁꯨ ꯄꯥꯝꯗꯦ ꯑꯗꯣ
ꯍꯣꯏ ꯑꯗꯨꯗꯤ ꯑꯗꯨꯝ ꯄꯥꯝꯗꯦꯗ
ꯑ ꯁꯨꯔ ꯐꯤꯝ ꯃ ꯄꯥꯎꯗ ꯍꯖꯔ ꯍꯥ
ꯑꯉꯥꯡ ꯌꯥꯝ ꯁꯌꯦꯕ ꯃꯣꯏꯗꯣ
ꯑꯥ
ꯇꯝꯕ
ꯅꯦꯅꯦ ꯁꯣꯅ ꯅꯪ ꯑꯣꯆꯦ ꯂꯣꯡ ꯁꯠ ꯌꯦꯡꯕ꯭ꯔꯥ
ꯑ ꯌꯦꯡꯉꯦ ꯃꯂ ꯃꯅꯠꯇ
ꯎꯝ ꯍꯅꯤꯄꯥ ꯀꯣꯇꯁꯟ ꯁꯤꯕꯅꯤꯝ ꯀꯇ ꯁꯦꯝꯕꯔ ꯅ ꯃ ꯁꯋꯥ ꯇꯅꯅꯤ ꯇꯔ
ꯍ ꯣꯏ ꯃꯣꯏꯅ ꯍꯦꯟꯅ ꯑꯉꯥꯡ ꯑꯣꯏꯕ꯭ꯔꯥ
ꯍꯣꯏ ꯀꯣꯇꯤꯁ ꯎꯝ ꯑꯝ
ꯃꯣꯏꯗꯤꯠꯇꯨ ꯊꯥꯎꯖꯥꯟꯒꯌꯥꯗ ꯀꯣꯄ꯭ꯔꯥ
ꯇꯨ ꯊꯥꯎꯖꯟ ꯇꯨ ꯊꯥꯎꯖꯟ ꯇꯦꯟꯅꯒꯨꯝꯗꯣ ꯑꯃꯨꯛ ꯀꯂꯣꯏꯁꯤꯗꯣ
ꯎꯝ ꯀꯇ ꯁꯤ ꯏꯥꯡ
ꯍꯣꯏ ꯑꯉꯥꯡꯅꯤ ꯎꯝ ꯑꯗꯣ ꯃꯈꯣꯏꯒꯤ ꯀꯣꯟꯁꯥꯔꯠ ꯏꯟꯗꯣꯅꯦꯁꯤꯌꯥ ꯀꯣꯟꯁꯥꯔꯠ ꯅꯨꯡꯉꯥꯏ ꯅ ꯅꯨꯡꯉꯥꯏꯌꯦ
ꯑꯩ ꯌꯦꯡꯗꯦ
ꯍꯡꯗꯦ ꯁ ꯏꯔꯜꯁ ꯍꯥꯎꯃꯒꯦ ꯔꯁꯀꯨꯝꯕ ꯎꯗꯦ
ꯎꯔꯥꯝꯒꯅꯤ ꯈꯪꯗꯦ
ꯐꯦꯟꯁ ꯏꯅꯔꯖꯤꯗꯣ ꯌꯥꯝ ꯅꯨꯡꯉꯥꯏꯌꯦ
ꯑꯣꯝ ꯍꯔꯦꯅꯤꯌꯦꯦ
ꯑ ꯌꯦꯡꯉꯣ ꯌꯦꯡꯉꯣ ꯀꯣꯔꯣꯇꯤꯁ ꯏꯟꯗꯣꯅꯦꯁꯤꯌꯥ ꯐꯦꯟꯁꯇ
ꯑꯣ ꯍꯣ ꯍꯣ ꯍꯣꯏ ꯍꯣꯏ ꯍꯣꯏ ꯌꯥꯝ ꯅꯨꯡꯉꯥꯏꯕ ꯃꯥꯜꯂꯦ ꯅꯦꯛꯁ ꯏꯌꯥꯔꯗꯤ ꯑꯗ ꯑ ꯃꯣꯏ
ꯍꯣꯏ ꯍꯣꯏ
ꯑꯣ ꯇꯣꯏ ꯍꯧꯖꯤꯛꯁꯨ ꯆꯠꯄ ꯍꯧꯎꯔꯤꯅ ꯗꯨꯝ ꯃꯔꯛ ꯃꯔꯛ ꯀꯟꯇ꯭ꯔꯤ ꯑꯃ ꯑꯃꯗ
ꯖꯣ ꯍꯥꯗꯦ ꯀꯣꯟꯁꯔ ꯃꯁꯨ ꯇꯥꯃꯦ
ꯃꯅꯤ ꯐ꯭ꯔꯤꯗ ꯍꯥꯏꯌꯣꯍꯦ
ꯅꯨꯏ ꯀꯥꯅꯨ
ꯀ ꯅ ꯏꯔꯔꯣꯏ
ꯑ ꯄꯣꯡ ꯀꯌꯥ ꯇꯈꯔꯦ ꯑꯣꯏ ꯇꯉꯥꯏ ꯑ ꯑ ꯊꯝꯁꯤꯕ
ꯑꯣ ꯀꯔꯤꯒꯤꯔꯥ ꯊꯝꯁꯤ ꯊꯝꯁꯤ ꯅꯪ ꯑꯃꯨꯛ ꯀꯣꯜ ꯇꯧꯔꯛꯑꯣꯀꯣ
ꯍꯣꯏ ꯍꯣꯏ ꯑꯦ ꯊꯝꯃꯦ
ꯑ